ꯍꯂꯣ ꯍꯂꯣ ꯍꯂꯣ ꯀꯩꯅꯣ ꯍꯥꯏꯕ ꯊꯥꯔꯛ ꯍꯥꯏꯗꯤ ꯑꯣꯏꯁꯟꯅꯕ ꯑꯗꯨ ꯇꯥꯔꯕꯣ ꯍꯜꯂꯣ ꯇꯥꯕꯤꯔꯕꯣ ꯃꯔꯨꯞ ꯀꯩꯅꯣ ꯀꯩꯝ ꯍꯥꯏꯈꯤꯗ꯭ꯔꯦ ꯍꯂꯣ ꯇꯥꯔꯕꯣ ꯇꯥꯔꯕꯣ
ꯎꯝ
ꯇꯥꯔꯦ ꯇꯥꯔꯦ ꯍꯨꯢꯇ ꯇꯥꯔꯛꯏꯌꯦ ꯀꯩꯅꯗꯣꯏꯁꯤꯕꯣ ꯁꯨꯛꯌꯥꯝ ꯊꯦꯡꯉꯤꯁꯤꯕꯣ
ꯅꯦꯠꯋꯥꯛꯇꯨ ꯌꯥꯝ ꯅꯨꯡꯉꯥꯏꯇꯕ ꯃꯥꯂ ꯈꯪꯗꯦ
ꯅꯪꯒꯤꯁꯤꯗ ꯑꯩꯒꯤꯁꯤꯗꯗꯤ ꯅꯨꯡꯉꯥꯏꯇ꯭ꯔꯦ
ꯅꯪ ꯀꯥꯏ ꯀꯌꯥ ꯀꯥꯏ ꯂꯩꯅ
ꯌꯨꯝꯗ ꯂꯩꯌꯦ ꯁꯣꯝꯗꯤ ꯀꯥꯏꯗ ꯂꯩꯕꯤꯒꯦ
ꯑꯩꯅ ꯍꯥꯏꯕꯗꯤ ꯌꯨꯝꯗ ꯂꯩꯌꯦ ꯈꯪꯉꯦ ꯅꯪꯗꯣ ꯌꯨꯝꯗ ꯃꯊꯛꯇ ꯂꯩꯔꯤꯔꯥ ꯃꯈꯥꯗ ꯂꯩꯔꯤꯔꯥ ꯍꯪꯕꯅꯤꯅ
ꯃꯈꯥꯗ ꯂꯩꯌꯦ ꯃꯊꯛꯇꯤ ꯑꯃꯨꯛ ꯍꯧꯖꯤꯛ ꯊꯕꯛ ꯁꯨꯕ ꯂꯥꯛꯑꯒ ꯍꯧꯖꯤꯛ ꯀꯩ ꯀꯩꯅꯣ ꯁꯥꯕ ꯈꯣꯠꯄ ꯇꯧꯔꯤ ꯑꯗꯨꯅ ꯃꯊꯛꯇ ꯀꯥꯕ ꯌꯥꯗ꯭ꯔꯕ
ꯃꯥꯂꯦ ꯑꯩꯗꯤ ꯋꯥꯏ ꯐꯥꯏ ꯁꯝꯕꯅꯤꯅ ꯅꯦꯠꯇꯨ ꯀꯩꯁꯨ ꯇꯧꯗꯦꯕ
ꯑꯣ ꯍꯣꯏ ꯀꯩꯅꯣ ꯇꯧꯔꯒꯦ ꯂꯩꯥꯏꯀꯣꯜꯗ ꯊꯣꯛꯑꯒ ꯋꯥꯔꯤ ꯁꯥꯟꯅꯕ ꯌꯥꯕ꯭ꯔꯥ ꯌꯦꯡꯁꯦ ꯍꯣꯔꯦꯟ ꯉꯥꯛꯇꯪ ꯑꯃ ꯉꯥꯛꯇꯪ ꯃꯊꯪꯒꯤ ꯀꯣꯜꯗꯀꯣ ꯀꯩꯁꯥꯡ ꯁꯥꯔꯒꯦ ꯉꯁꯤꯕ
ꯉꯁꯤꯁꯦ ꯍꯋꯥꯏ ꯊꯣꯡꯕ ꯆꯥꯏꯌꯦ ꯉꯁꯤ ꯑꯩꯈꯣꯏꯕꯥꯗꯣ ꯊꯕꯛ ꯆꯠꯀꯗꯕ ꯅ ꯅꯕꯣꯗꯤꯌꯥꯗ ꯁꯥꯠ ꯍꯩꯕ ꯆꯠꯀꯗꯕ ꯅꯍꯥꯟꯈꯩꯗꯤ ꯑꯗꯨꯝ ꯃꯣꯏꯒꯤ ꯁꯥꯠ ꯍꯩꯕ ꯌꯨꯝꯕꯨ ꯅꯠꯇ꯭ꯔꯒ ꯃꯐꯨꯟ ꯄꯤꯖꯕꯅꯦꯕ ꯉꯁꯤꯗꯤ ꯑꯗꯨꯝ ꯅꯕꯣꯗꯤꯌꯥꯗ ꯍꯩꯒꯗꯕ ꯑꯣꯏꯕꯅꯤꯅ ꯃꯣꯏ ꯊꯤꯀꯥꯒꯤ ꯑ ꯇꯧꯕꯅꯦꯅ ꯆꯥꯛ ꯏꯁꯤꯡ ꯊꯣꯡꯕꯗꯣ ꯐ ꯇꯥꯔꯅꯤꯅ ꯆꯥꯛ ꯄꯨꯅꯁꯦ ꯍꯥꯏꯌꯦꯅ ꯑꯩꯈꯣꯏ ꯃꯥꯁꯨ ꯉꯇꯥ ꯍꯧꯒꯠꯂꯒ ꯆꯥꯛ ꯏꯁꯤꯡ ꯊꯣꯡꯒꯗꯕꯗꯣ ꯐꯔ ꯇꯥꯏꯌꯦꯅ ꯑꯩꯅ ꯍꯧꯒꯠꯂꯛꯑꯦ ꯑꯗꯨꯒ ꯍꯋꯥꯏ ꯊꯣꯡꯖꯤꯜꯂꯦ ꯆꯝꯐꯨꯠ ꯑꯗꯨꯝ ꯉꯥꯜꯂꯦ ꯑꯗꯒꯤ ꯑꯗꯨꯝ ꯆꯝꯐꯨꯠ ꯍꯥꯏꯗꯤ ꯍ ꯆꯝꯐꯨꯠ ꯍꯋꯥꯏ ꯃꯣꯔꯣꯇꯦꯛ ꯇꯧꯔ ꯃꯦꯠꯂꯦ ꯉꯥ ꯈꯔ ꯉꯧꯔꯦ ꯌꯦꯔꯨꯝ ꯃꯅꯤꯡ ꯍꯥꯞꯄꯤꯔꯒ ꯊꯥ ꯐꯦ ꯃꯉꯥ ꯆꯥꯛꯂꯣꯏ
ꯐꯔꯦꯅꯦ ꯑꯗꯨꯗꯤ ꯃꯔꯛ ꯌꯥꯝ ꯃꯣꯛꯑꯦ ꯉꯟꯇꯥꯅꯒ ꯍꯧꯒꯠꯂꯒ ꯆꯥꯛꯀ ꯊꯣꯡꯗꯣꯛꯇꯅ ꯑꯗꯒꯤ ꯐꯖꯅꯒ ꯂꯣꯏꯁꯤꯜꯂꯒ ꯇꯧꯕꯤꯔꯤꯗꯣ ꯑꯩꯁꯨ ꯉꯁꯤꯗꯤ ꯉꯟꯇꯥꯅꯗꯤ ꯍꯧꯕꯅꯦ ꯉꯁꯥꯏ ꯄꯨꯡ ꯃꯔꯤ ꯑꯗꯨꯋꯥꯏꯗ ꯍꯧꯕꯅꯦ ꯑꯗꯨꯒ ꯉꯥꯏꯍꯥꯛꯇꯪ ꯐꯣꯟ ꯌꯦꯡꯉꯝꯃꯦ ꯐꯣꯟ ꯌꯦꯡꯕ ꯍꯥꯏꯁꯦ ꯀꯩ ꯀꯩ ꯑ ꯏꯊꯣꯛꯇꯧꯕ ꯈꯣꯠꯇꯣꯛꯇꯕ ꯃꯈꯩꯗꯣ ꯈꯔ ꯈꯔꯗꯤ ꯇꯧꯔꯝꯃꯦ ꯉꯁꯥꯏ ꯉꯔꯥꯡꯁꯨ ꯄꯩꯁꯥ ꯈꯔ ꯂꯥꯛꯄꯅꯤꯅ ꯉꯁꯤꯗꯤ ꯈꯔ ꯇꯧꯁꯤꯜꯍꯧꯔꯒꯦꯅ ꯇꯧꯁꯤꯟꯕꯅꯦ ꯑꯗꯨꯒ ꯍꯧꯒꯠꯂꯒ ꯑꯗꯨꯝ ꯂꯨꯖꯊꯣꯛꯑꯦ ꯂꯨꯖꯊꯣꯛꯑꯒ ꯑꯗꯨꯝ ꯀ꯭ꯂꯥꯁ ꯆꯠꯅꯕꯒꯤ ꯇꯧꯔꯦ ꯉꯁꯤꯗꯣ ꯑꯃꯨꯛ ꯐꯔꯛ ꯇꯥꯏꯁꯤꯅ ꯑꯃꯨꯛ ꯊꯧꯕꯥꯜ ꯂꯣꯝꯗ ꯕꯟ ꯇꯧꯋꯦꯅ ꯍꯥꯏꯕꯗꯣ ꯃꯣꯏꯒꯤ ꯀꯩ ꯑ ꯀꯩꯅꯣ ꯇꯧꯋ ꯌꯥꯅꯗꯦ ꯍꯥꯏꯕꯗꯨꯒꯤ ꯕꯟ ꯇꯧꯋꯦꯅ ꯇꯧ ꯂꯩꯔꯝꯃꯦ ꯑꯩꯅ ꯊꯣꯛꯀꯥꯟꯗ ꯑꯗꯨꯅ ꯕꯁꯇꯣ ꯑꯁꯣꯝ ꯃꯌꯥꯏ ꯂꯝꯕꯤꯔꯣꯝꯗꯒꯤ ꯆꯠꯅꯦꯅ ꯇꯧꯔꯦ ꯑꯗꯣ ꯅꯪꯕꯣꯏ ꯅꯪꯗꯕꯣꯏ ꯇꯧꯔꯒ ꯑꯗꯨꯝ ꯆꯠꯅꯦ ꯆꯠꯄꯕꯨꯗꯤ ꯑꯥꯖꯅꯁꯨ ꯃꯃꯥꯡꯗ ꯈꯥꯝꯃꯦ ꯄꯨꯡ ꯃꯥꯄꯜ ꯇꯥꯗꯣꯔꯦ ꯃꯤꯅꯤꯠ ꯇꯔꯥꯃꯨꯛꯇ ꯉꯥꯏꯔꯦ ꯑꯩꯈꯣꯏꯗꯤ ꯃꯥꯄꯜꯗ ꯍꯧꯋꯏꯗꯅꯀꯣ ꯀ꯭ꯂꯥꯁ ꯇꯧꯗꯩ ꯍꯣꯄꯦ ꯍꯣꯄꯦ ꯆꯦꯜꯂꯒ ꯑꯃꯨꯛ ꯀ꯭ꯂꯥꯁꯁꯨ ꯇꯧꯔꯨꯔꯦ ꯑꯗꯨꯗ ꯍꯜꯂꯛꯑꯒ ꯁꯤ ꯆꯥꯛ ꯆꯥꯕ ꯈꯣꯠꯄ ꯇꯧꯔꯒ ꯍꯧꯖꯤꯛ ꯄꯣꯊꯥꯔꯤꯛꯔꯤꯁꯤꯅꯦ ꯉꯁꯥꯏꯗꯤ ꯀꯣꯜ ꯇꯧ ꯀꯦꯠ ꯇꯧꯔꯝꯕꯅꯦ ꯑꯗꯨꯗꯒꯤ ꯑꯩ ꯁꯣꯝꯗ ꯏꯆꯟꯅꯨꯄꯤ ꯑꯃꯁꯨ ꯐꯣꯟ ꯇꯧꯔꯛꯄ ꯑꯗꯨꯗ ꯌꯥꯗ꯭ꯔꯕ ꯄꯥꯏꯈꯠꯄꯗꯣꯀꯣ ꯀꯅꯥ ꯀꯅꯥ ꯆꯥꯃꯤꯟꯅꯩꯩꯅꯣ ꯍꯩꯅꯧꯗꯨꯕ
ꯍꯩꯅꯧꯗꯣ ꯑꯩꯈꯣꯏ ꯀꯥꯍꯣꯏ ꯑꯩꯈꯣꯏ ꯑꯉꯥꯡꯍꯣꯏꯗꯤ ꯉꯁꯥꯏ ꯑꯩ ꯃꯣꯏꯗꯤ ꯆꯥꯈ꯭ꯔꯦ ꯑꯩꯗꯣ ꯉꯁꯥꯏꯗ ꯋꯥꯔꯕꯀꯣ ꯉꯁꯤꯗꯤ ꯑꯃꯨꯛ ꯀꯩꯅꯣ ꯇꯧꯕ ꯅꯍꯥꯟ ꯆꯦꯡ ꯐꯧ ꯇꯛꯎꯕ ꯑꯗꯨꯏꯗꯣ ꯑꯃꯨꯛ ꯑꯁꯤ ꯃꯊꯛꯇ ꯑꯩꯒꯤ ꯑꯩꯒꯤ ꯂꯩꯕ ꯀꯥꯗꯨꯗ ꯑꯃꯨꯛ ꯕꯣꯔꯥ ꯃꯔꯤꯅꯦꯕ ꯊꯥꯡꯒꯠꯄꯤ ꯄꯒ ꯍꯩꯊꯕ ꯇꯧꯕꯗ ꯑꯗꯨꯝ ꯋꯥꯈ꯭ꯔꯤꯕꯗ ꯆꯥꯛ ꯀꯥꯟꯊ ꯆꯥꯊꯣꯛꯑꯒ ꯑꯗꯨꯝ ꯇꯨꯝꯕꯗ ꯑꯗꯨꯝ ꯍꯤꯞꯈ꯭ꯔꯕ ꯍꯩ ꯆꯥꯁꯦꯅ ꯍꯥꯏꯕꯗꯣ ꯑꯩꯗꯣ ꯇꯨꯝꯁꯤꯠ ꯐꯥꯕꯣꯏ ꯐꯥꯗꯕꯣꯏ ꯇꯧꯕꯒꯤ ꯍꯧꯒꯠꯂꯒ ꯆꯥꯕꯗꯣ ꯇꯟꯗꯅ ꯆꯥꯗ꯭ꯔꯕ ꯀꯩꯀꯥꯎꯗꯤ ꯃꯣꯏꯗꯤ ꯑꯃꯨꯛ ꯆꯤꯡꯗ ꯆꯠꯂꯨꯔꯒ ꯍꯩꯅꯧ ꯑꯃꯅ ꯃꯌꯥꯝ ꯍꯦꯛ ꯄꯨꯔꯛꯑꯦ ꯇꯤꯟꯖꯨ ꯇꯪꯈꯥꯏꯃꯥ ꯆꯥꯏ ꯇꯪꯈꯥꯏꯃꯥ ꯆꯥ ꯌꯥ ꯆꯥ ꯌꯥꯗꯦꯕꯀꯣ ꯑꯗꯨꯗꯨꯒꯤ ꯃꯣꯏꯗꯤ ꯑꯁꯪꯕꯗꯒꯤ ꯑꯅꯧꯕꯗꯒꯤ ꯇꯧꯔ ꯆꯥꯈ꯭ꯔꯦ ꯑꯗꯨꯒ ꯑꯩꯗꯤ ꯑꯩꯅ ꯆꯥꯕꯗ ꯍꯥꯏꯗꯤ ꯍꯧꯒꯠꯄ ꯇꯗꯤ ꯆꯥꯗ꯭ꯔꯦ ꯑꯗꯨ ꯍꯧꯖꯤꯛ ꯈꯛꯇꯪ ꯏꯊꯪ ꯈꯇꯪ ꯆꯥꯔꯤꯅꯦ ꯑꯩꯅꯧ ꯃꯄꯨꯝ ꯑꯅꯤꯅꯦ ꯍꯥꯏꯕ ꯂꯣꯏ ꯆꯥꯈ꯭ꯔꯦ ꯇꯨꯝ ꯆ ꯇꯨꯝ ꯍꯧꯒꯠꯂꯛꯄꯒꯤ ꯃꯤꯠ ꯁꯤꯡꯅꯕꯅ
ꯑꯣ ꯑꯩꯗꯣ ꯉꯔꯥꯡ ꯋꯥꯋꯥꯛꯀꯤꯡ ꯆꯠꯂꯨꯕꯅꯦ ꯆꯠꯂꯨꯕ ꯀꯥꯟꯁꯤꯗ ꯑꯃꯨꯛ ꯀꯩꯅꯣꯒꯤ ꯃꯃꯥꯡ ꯅꯣꯏꯅ ꯅꯪꯅ ꯄꯨꯕ ꯆꯤꯡꯒꯤ ꯆꯤꯡꯒꯤ ꯅꯥꯄꯣꯝ ꯁꯨꯝ ꯅꯥꯀꯟꯒꯤ ꯑ ꯇꯤꯛ ꯃꯌꯥꯝ ꯍꯧꯕꯗꯣ ꯑꯗꯣꯝꯗꯥꯏꯇꯒꯤ ꯑꯣꯝ ꯇꯤꯛ ꯍꯥꯏꯁꯦ ꯑꯃꯨꯛ ꯎꯝ ꯄꯥꯝꯕꯤꯌꯥꯝ ꯑꯃ ꯍꯧꯕꯗꯣ ꯑꯗꯣꯝꯗꯒꯤ ꯆꯠꯂꯦꯕꯀꯣ ꯑꯩ ꯃꯤ ꯄꯨꯔꯒ ꯑꯩ ꯏꯃꯥꯟꯅꯕ ꯈꯔꯒ ꯑꯗꯒꯤ ꯏꯆꯟꯅꯨꯄꯤ ꯈꯔ ꯄꯨꯔ ꯆꯠꯂꯦ ꯑꯗꯨꯒ ꯃꯨꯔꯇꯤ ꯂꯩꯕꯔꯣꯝꯗ ꯐꯥꯎꯗꯣꯛꯑꯦꯕ ꯑꯗꯨꯗ ꯈꯤꯇꯪ ꯆꯠꯂꯒ ꯒꯣꯂꯥꯏꯒꯤ ꯖꯒꯥꯗꯨꯗ ꯑꯃꯨꯛ ꯍꯩꯅꯧ ꯑꯋꯥꯡꯕ ꯍꯧꯕꯅꯦꯕꯀꯣ ꯑꯗꯨꯗ ꯑꯃꯨꯟ ꯑꯃꯨꯟꯕ ꯉꯥꯛꯇ ꯄꯥꯟꯕꯅꯦ ꯑꯗꯨ ꯍꯩꯅꯧ ꯃꯈꯩꯗꯣ ꯀꯣꯟꯖꯝ ꯍꯩ ꯉꯥꯛꯇꯅꯦ ꯑꯗꯨꯗ ꯃꯈꯥ ꯇꯥꯔꯝꯕꯁꯤ ꯀꯔꯤꯅꯣ ꯃꯁꯛ ꯃꯁꯛ ꯐꯖꯅ ꯐꯖꯅ ꯉꯥꯛꯇ ꯇꯥꯔꯝꯕ ꯍꯥꯏꯇꯥꯔꯦꯀꯣ ꯆꯥꯔꯥ ꯌꯦꯡꯀꯥꯟꯁꯤꯗ ꯇꯤꯟꯁꯨ ꯆꯥꯔꯝꯗ꯭ꯔꯦ ꯌꯥꯝꯅꯁꯨ ꯍꯥꯎ ꯂꯩꯔꯝꯕ ꯍꯥꯏꯇꯥꯔꯦ ꯑꯩ ꯅꯣꯏꯁꯦ ꯅꯣꯏꯒ ꯆꯠꯃꯤꯟꯅꯔꯕꯨꯗꯤ ꯍꯦꯟꯅꯁꯨ ꯐꯗꯣꯛꯅꯦ ꯑꯗꯣꯃꯣ ꯃꯣꯏꯒ ꯆꯠꯃꯤꯟꯅꯔꯝꯅꯤꯅ ꯑꯃꯨꯛ ꯀꯨꯏꯅ ꯂꯩꯕꯗꯨ ꯌꯥꯗ꯭ꯔꯦꯗꯅꯀꯣ ꯑꯗꯣ ꯍꯩꯅꯧꯗꯤ ꯌꯥꯝ ꯃꯨꯟꯕ ꯉꯥꯛꯇꯅꯦ ꯍꯧꯖꯤꯛ ꯄꯥꯜꯍꯧꯔꯤꯗꯣ ꯑ ꯎꯝ ꯍꯥꯏꯗꯤ ꯅꯣꯏ ꯆꯠꯂꯒꯗꯤ ꯑꯗꯨꯝ ꯑꯗꯨꯏꯗꯨꯗ ꯑꯗꯨꯝ ꯀꯩꯅꯣ ꯈꯨꯟꯕ ꯑꯗꯩ ꯍꯦꯛꯄ ꯌꯥꯗꯧ ꯃꯥꯜꯂꯦ ꯃꯄꯨꯗꯨ ꯊꯦꯡꯅꯩꯑꯕꯀꯣ ꯃꯥꯁꯨ ꯕꯥꯔꯇꯤꯟ-ꯕꯥꯔꯇꯤꯟ ꯄꯨꯊꯣꯛꯂꯛꯑꯦ ꯑꯗꯨꯒ ꯑ ꯀꯩꯅꯣ ꯑꯩꯅ ꯀꯀꯥꯥ ꯁꯤ ꯑꯗꯒꯤ ꯈ ꯈꯔ ꯍꯦꯛꯀꯦ ꯍꯥꯏꯕ ꯑꯣ ꯍꯦꯛꯇ꯭ꯔꯁꯨ ꯁꯤꯗꯒꯤ ꯑꯗꯨꯝ ꯂꯧꯔꯣ ꯑꯩ ꯁꯤꯗꯒꯤ ꯑꯗꯨꯝ ꯂꯧꯔꯣꯅ ꯍꯥꯏꯔꯦ ꯑꯗꯨꯒ ꯑꯥ-ꯀꯥ ꯃꯔꯤ ꯃꯉꯥ ꯂꯧꯔꯒ ꯑꯩꯈꯣꯏ ꯃꯈꯩ ꯆꯥꯃꯤꯟꯅꯔ ꯂꯥꯛꯑꯦ ꯍꯥꯎꯗꯤ ꯌꯥꯝ ꯍꯥꯎꯋꯦ ꯑꯁꯪ ꯇꯤꯟ ꯗꯤ ꯈꯔ ꯆꯥꯕꯗꯤ ꯌꯥꯎꯋꯦ ꯑꯗꯣ ꯑꯅꯝꯕꯅꯗꯤ ꯆꯥꯗꯦꯕ- ꯑꯗꯨ ꯀꯩꯒꯤꯅꯣ ꯈꯪꯗꯦ ꯍꯥ ꯉꯔꯥꯟꯗꯤ ꯑꯩꯩꯅ ꯗꯥꯎ ꯌꯥꯕꯩꯔꯥ ꯈꯪꯗꯦꯕ ꯑꯩꯅ ꯍꯥꯏꯔꯤꯅꯦ ꯑꯗꯣ ꯑꯩꯅ ꯄꯥꯏꯕ ꯃꯈꯩꯁꯤꯅ ꯑꯅꯝꯕꯅ ꯇꯤꯟ ꯊꯣꯏꯅ ꯆꯥꯗꯦꯕ ꯑꯗꯒꯤ ꯃꯣꯏꯅ ꯑꯩꯅ ꯁꯨꯝ ꯄꯤꯈꯤꯕ ꯀꯥꯡꯕꯨ ꯃꯣꯏ ꯑꯇꯣꯞꯄꯗ ꯄꯤꯈꯤꯕꯗꯨꯗꯤ ꯇꯤꯟ ꯆꯥꯕꯁꯨ ꯌꯥꯎꯋꯦ ꯑꯗꯨꯝ ꯑꯗꯨ
ꯑꯣ ꯉꯔꯥꯡꯗꯤ ꯅꯪꯒꯤ ꯅꯨꯃꯤꯠ ꯇꯥꯕ ꯑꯣꯏꯔꯝꯝꯕꯅꯦ ꯑꯗꯣ ꯅꯪꯅ ꯍꯥꯏꯗꯤ ꯃꯐꯝꯁꯦ ꯀꯔꯣꯝ ꯖꯒꯥꯗꯅꯣ ꯍꯦꯛ ꯃꯣꯏꯒꯤ ꯑꯃ ꯀꯥꯈꯠꯂꯛꯄꯒꯤ ꯒꯦꯠ ꯒꯦꯠ ꯂꯩꯕꯗꯨꯗꯔꯥ ꯅꯠꯇ꯭ꯔꯒ ꯈꯔ ꯆꯪꯉꯒ ꯑꯣꯏꯔꯣꯝꯗꯔꯥ ꯌꯦꯛꯂꯣꯝꯗꯔꯥ ꯃꯐꯝ ꯆꯞ ꯆꯥꯕꯗꯣ ꯑꯝꯇ ꯍꯥꯏꯕꯤꯗꯤ ꯅꯨꯉꯥꯏꯅꯦꯕ
ꯑꯣ ꯀꯩꯅꯣꯒꯤꯅꯦ ꯑꯣ ꯍꯧꯖꯤꯛꯀꯤ ꯑꯥ ꯃꯨꯔꯇꯤ ꯂꯩꯕꯒꯤ ꯒꯦꯠ ꯂꯩꯕꯗꯣ ꯑꯗꯨꯗꯩ ꯁꯨꯝ ꯁꯠ ꯆꯤꯡꯅ ꯆꯪꯉꯅꯤꯗꯅ ꯑꯗꯣ ꯒꯣꯂꯥꯏ ꯑꯃ ꯂꯩꯗꯅꯀꯣ ꯒꯣꯂꯥꯏꯗꯨꯒꯤꯅꯦ ꯑꯗꯨꯀꯥꯟꯗ ꯑꯁꯣ ꯅꯥꯀꯟꯗ ꯕ꯭ꯂꯨꯒꯤ ꯒꯦꯠ ꯂꯩꯕꯅꯦꯕ ꯑꯗꯨ ꯍꯦꯛ ꯑꯣꯄꯣꯖꯤꯠ ꯑꯦꯔꯤꯌꯥ ꯌꯦꯠ ꯊꯪꯕꯔꯣꯝꯗꯅꯦ ꯆꯤꯡ ꯁꯨꯃꯥꯏꯅ ꯀꯥꯈꯠꯈꯤꯕ ꯑꯃ ꯂꯩꯕꯅꯦꯕ ꯑꯗꯨꯗ ꯎꯄꯥꯝꯕꯤ ꯑꯆꯧꯕ ꯑꯃ ꯍꯧꯕꯅꯦ ꯃꯣꯏ ꯀꯩꯅꯣ ꯑ ꯀꯩꯅꯣꯒꯤ ꯑꯥ ꯍꯩꯅꯧꯒꯤ ꯑ ꯃꯔꯥꯗꯨꯁꯨ ꯀꯛꯈꯤꯕꯩ ꯂꯩꯕꯅꯦ ꯑꯗꯨꯃꯥꯏꯅ ꯇꯧꯔꯒ ꯍꯧꯕꯅꯦꯕꯀꯣ ꯑꯗꯣ ꯎꯄꯥꯝꯕꯤ ꯑꯅꯤ ꯑꯍꯨꯝ ꯍꯧꯕꯅꯦꯕ ꯉꯥꯡꯁꯪ ꯉꯥꯡꯁꯪ ꯉꯥꯡꯅ ꯂꯣꯏ ꯄꯥꯜꯍꯧꯕꯅꯦ ꯐꯖꯕꯅꯦ ꯌꯥꯝꯅ ꯑꯗꯨ ꯎꯔꯒꯗꯤ ꯅꯣꯏ ꯍꯦꯛꯑꯒ ꯆꯥꯕ ꯌꯥꯅꯤ ꯑꯗꯨꯝ ꯅꯪꯁꯦ ꯕꯤꯖꯤ ꯌꯥꯝ ꯑꯣꯏꯕ ꯃꯥꯜꯂꯦ ꯍꯧꯖꯤꯛꯀꯥꯟꯖꯦ ꯃꯦꯁꯦꯁꯁꯦ ꯑꯃꯨꯛꯇꯪ ꯗ꯭ꯔꯤꯡ-ꯗ꯭ꯔꯤꯡ ꯌꯥꯝ ꯂꯥꯛꯑꯦ
ꯃꯦꯁꯦꯖ ꯂꯥꯛꯇꯦ ꯑꯩ ꯀꯩꯝ ꯇꯧꯗꯦ ꯑꯩ ꯐꯝꯃ ꯂꯩ ꯑꯩꯁꯤ ꯋꯥꯔꯤ ꯁꯥꯟꯅꯕꯁꯦ ꯑꯗꯨꯝ ꯃꯁꯥ ꯃꯇꯣꯝꯗ ꯑꯃꯨꯛ-ꯃꯨꯛ ꯍꯥꯏꯗꯤ ꯈꯤꯗꯪ ꯁꯒꯗꯪꯒꯤꯁꯨ ꯅꯤꯛꯑꯝꯒꯅꯤ ꯑꯗꯨꯝ ꯃꯔꯛ ꯃꯔꯛꯇ ꯍꯥꯏꯗꯤ ꯃꯤꯅꯤꯠ ꯑꯅꯤ ꯑꯍꯨꯝ ꯐꯥꯔꯛꯀꯥꯟꯗ ꯑꯃꯨꯛ ꯗ꯭ꯔꯤꯡ ꯑꯃꯨꯛ ꯗ꯭ꯔꯤꯡ ꯍꯥꯏꯗꯤ ꯃꯦꯁꯦꯁꯁꯦ ꯂꯥꯛꯄ ꯅꯠꯇꯦꯕꯀꯣ ꯑꯗꯨꯃꯥꯏꯅ ꯇꯧ ꯃꯊꯪꯗ ꯑꯃꯨꯛ ꯈꯔꯗꯔ ꯅꯤꯛꯄ ꯑꯗꯨꯃꯥꯏꯅ ꯇꯧꯋꯤ ꯅ ꯂꯝꯕꯤ ꯑꯃ ꯀꯥꯈꯤꯕ ꯍꯥꯏꯁꯦ ꯑꯃ ꯀꯣꯏꯂꯥꯁ ꯅꯧꯅ ꯊꯥꯕ ꯑꯗꯨꯗꯨ ꯑꯗꯨꯗꯨ ꯑꯣꯏꯗꯣꯏꯔ
ꯀꯣꯏꯂꯥꯁ ꯂꯝ-ꯂꯝꯕꯤ ꯊꯥꯗꯦꯌꯦ ꯑꯗꯨꯏꯗꯨ ꯅꯠꯇꯦ ꯏꯪꯈꯣꯜ ꯂꯣꯝꯗ ꯑꯥ ꯆꯪꯕꯩ ꯇꯥꯏꯞ ꯇꯧꯋꯦꯕ ꯃꯣꯏꯗꯣ ꯇꯦꯝꯈꯥꯏꯕ ꯃꯥꯜꯂꯦꯕꯀꯣ ꯃꯣꯏꯗ ꯑꯣꯛꯀꯨꯝꯕ ꯂꯣꯏꯕꯒꯤꯔ ꯅꯠꯇ꯭ꯔꯒꯅ ꯁꯪꯒꯨꯝꯕ ꯁꯥꯕꯒꯤꯔꯗꯤ ꯈꯪꯗꯦ ꯈꯤꯗꯪ ꯍꯥꯏꯐꯦꯠ ꯇꯦꯝꯈꯥꯏꯔ ꯂꯩꯕꯅꯦ ꯍꯥꯏꯗꯤꯅꯦ ꯑꯩꯈꯣꯏ ꯃꯦꯟ ꯔꯣꯗꯠꯇꯣ ꯑꯗꯨꯝ ꯆꯠꯂꯅꯤꯗꯅ ꯀꯣꯏꯂꯥꯁ ꯑꯗꯨꯗꯒꯤ ꯑꯗꯨꯒ ꯑꯗꯨꯝ ꯎꯔꯅꯤ ꯗꯥꯏꯔꯦꯛ ꯑꯗꯨꯝ ꯄꯥꯝꯕꯤꯗꯣ ꯎꯔꯅꯤ ꯎꯄꯥꯛ ꯀꯩꯀꯩ ꯃꯈꯥꯗꯣ ꯎꯄꯥꯛꯥꯛ ꯉꯥꯛꯇ ꯊꯥꯕꯅꯦ ꯎꯄꯥꯛꯥꯛ ꯃꯣꯏꯅ ꯀꯩꯀꯩ ꯁꯥꯗꯣ ꯎ ꯀꯣꯟꯒꯨꯝꯕ ꯁꯥꯗꯣꯏꯔꯥ ꯈꯪꯗꯦꯕ ꯑꯗꯨꯒꯤ ꯎꯕꯥꯛ ꯉꯥꯛ ꯄꯩꯔ ꯂꯩꯕꯅꯦ ꯑꯗꯨ ꯍꯦꯛ ꯎꯨꯥꯥꯏ ꯌꯦꯡꯈꯠꯄꯗꯅꯦ ꯑꯗꯨꯝ ꯎꯔꯅꯤ ꯍꯧꯖꯤꯛꯀꯤ ꯍꯩꯅꯧ-ꯍꯩꯅꯧ ꯃꯈꯩꯗꯣ ꯁꯤ
ꯪꯗꯤ ꯉꯁꯤ ꯊꯕꯛ ꯁꯪꯕ꯭ꯔꯣ ꯅꯨꯃꯤꯗꯥꯡ ꯋꯥꯔꯝ ꯀꯩꯀꯩ ꯑꯗꯨꯗ ꯊꯕꯛ ꯁꯪꯉꯗꯤ ꯑꯗꯨꯝ ꯆꯠꯂ ꯆꯥꯃꯤꯟꯅꯕꯁꯨ ꯌꯥꯕꯅꯦ ꯍꯥꯏꯕꯗꯤ ꯑꯃꯗꯨꯗꯤ ꯑꯃꯨꯛ ꯊꯕꯛꯇꯣ ꯃꯥꯗꯣ ꯄꯨꯡ ꯀꯌꯥꯗꯣ ꯍꯧꯔꯛꯇꯣꯏꯅꯣ ꯈꯪꯗꯦꯕꯀꯣ ꯑꯗꯨꯝ ꯊꯕꯛꯁꯦ ꯄꯨꯡ ꯃꯉꯥ ꯃꯉꯥ ꯃꯈꯥꯏꯗꯗꯤ ꯂꯣꯏꯗꯤ ꯂꯣꯏꯕꯅꯦ ꯑꯗꯣ ꯃꯥꯗꯣ ꯑꯃꯨꯛ ꯃꯔꯛꯇ ꯍꯦꯛꯇ ꯃꯣꯏꯒꯤꯗꯤ ꯍꯧꯖꯤꯛ ꯍꯧꯖꯤꯛꯀꯥꯟꯗꯤ ꯌꯥꯝ ꯁꯥꯕꯅꯤꯅ ꯄꯦꯁꯦꯟ ꯃꯈꯩꯁꯤ ꯍꯥꯏꯇꯥꯔꯦ ꯅꯨꯃꯤꯗꯥꯡ ꯋꯥꯏꯝꯗ ꯑꯌꯥꯝꯕ ꯂꯣꯏ ꯂꯥꯛ ꯈꯣꯠꯕꯗꯣ ꯑꯗꯨꯃꯥꯏꯅ ꯇꯧꯕꯒꯤ ꯆꯠꯂꯁꯦ ꯇꯧꯕ ꯀꯥꯟꯗꯒꯨꯝꯕ ꯃꯤ ꯂꯥꯛꯄ ꯈꯣꯠꯄ ꯇꯧꯕꯗꯣ ꯑꯗꯨꯗꯒꯤ ꯃꯥꯕꯥꯅꯤꯁꯦ ꯋꯥꯛꯀꯤꯡ ꯆꯠꯁꯦ ꯆꯠꯁꯦ ꯍꯥꯏꯅꯔꯒ ꯆꯠꯂꯛꯇ꯭ꯔꯤꯁꯦ ꯅꯨꯃꯤꯠ ꯃꯔꯤꯅꯤ ꯃꯉꯥꯅꯤ ꯁꯃꯥꯏꯅ ꯁꯨꯔꯝꯃꯅꯤ ꯑꯗꯨꯗꯣ ꯏꯅꯥꯎꯄꯥꯒ ꯑꯗꯨꯝ ꯇꯧꯔꯁꯨ ꯆꯠꯂꯦꯕꯀꯣ ꯏꯅꯥꯎꯄꯥꯗꯤ ꯑꯃꯨꯛ ꯑꯗꯨꯒꯨꯝꯕꯒꯤ ꯌꯦꯛꯄꯒꯤ ꯈꯣꯠꯄꯒꯤ ꯇꯧꯕꯗ ꯑꯗꯨꯝ ꯀꯩꯁꯨ ꯇꯧꯅꯤꯡꯉꯣꯏꯕ ꯑꯗꯒꯤ ꯃꯥꯒ ꯆꯠꯃꯤꯅꯕ ꯑꯣꯏꯕꯅꯤꯅ ꯑꯗꯨꯝ ꯑꯩꯁꯨ ꯍꯥꯏꯗꯧꯕ ꯇꯜꯂꯦ ꯃꯥꯁꯨ ꯍꯥꯏꯗꯧꯕ ꯇꯜꯂꯦ ꯇ ꯁꯤꯗ ꯍꯥꯏꯔꯒ ꯂꯥꯛꯀꯗꯕꯗꯣ ꯑꯗꯨꯃꯥꯏꯅ ꯑꯣꯏꯔꯤ ꯅꯣꯏꯒꯨꯝꯕ ꯎꯨ ꯆꯠꯃꯤꯟꯅꯔꯗꯤ ꯅꯨꯡꯉꯥꯏꯒꯗꯧꯅꯤꯅꯦ
ꯍꯣꯏ ꯌꯥꯏꯌꯦ ꯑꯗꯣ ꯑꯩ ꯍꯣꯔꯦꯟ ꯄꯨꯡ ꯀꯩꯅꯣꯒꯨꯝꯕꯗꯤ ꯁꯪꯅꯤꯌꯦ ꯑꯗꯨꯝ ꯍꯧꯖꯤꯛꯇꯤ ꯑꯗꯨꯝ ꯁꯪꯉꯦꯗ ꯀꯩꯁꯨ ꯀꯥꯏꯗꯦ ꯅꯪ ꯑꯥ ꯇꯥ ꯁꯪꯒꯗꯕ ꯇꯥꯏꯃꯤꯡꯗꯣ ꯑꯗꯨꯝ ꯍꯥꯏꯔꯛꯑꯣ ꯑꯗꯨꯒ ꯆꯠꯃꯤꯟꯅꯔꯁꯨ ꯌꯥꯅꯤ ꯉꯔꯥꯡꯗꯤ ꯋꯥꯗꯤ ꯋꯥꯏ ꯉꯥꯡ ꯐꯨꯅꯥꯜ ꯌꯧꯔꯨꯔꯦ ꯑꯗꯨꯗꯩꯗꯤ ꯑꯁ ꯀꯩꯅꯣ ꯂꯥꯞꯄ ꯑꯃ ꯂ ꯃꯟꯕꯒꯤ ꯅꯍꯥꯟꯒꯩ ꯆꯠꯇꯕꯒꯤ ꯈꯣꯡꯗꯣ ꯁꯤꯗꯗꯅ ꯑ ꯍ ꯍ ꯍ ꯑꯗꯨ ꯑꯗꯨꯃꯥꯏꯅ ꯇꯧꯋꯦ ꯑꯗꯨꯅ ꯉꯁꯥꯏꯗꯤ ꯐꯣꯇꯣ ꯊꯥꯔꯛꯑꯣꯅ ꯍꯥꯏꯔꯛꯄꯅꯦ ꯃꯣꯏ ꯀꯩꯅꯣꯗꯣ ꯀꯩꯅꯣꯒꯤ ꯃꯣꯏꯒꯤ ꯀ꯭ꯂꯤꯅꯤꯛꯀꯤ ꯃꯄꯨꯗꯨꯗ ꯆꯠꯂꯨꯁꯦ ꯆꯤꯡꯗꯨ ꯀꯥꯔ ꯀꯥꯕ ꯌꯥꯕ꯭ꯔꯥ ꯌꯦꯡꯉꯦ ꯗꯤ ꯊꯦꯝꯒꯦꯅ ꯃꯥꯁꯦ ꯍꯧꯒꯦꯅ ꯅ ꯐꯣꯇꯣꯗꯣ ꯊꯥꯔꯣꯑꯣ ꯑꯩꯈꯣꯏꯅ ꯀꯥꯔꯨꯕ ꯆꯤꯡꯗꯣꯅ ꯍꯥꯏꯔꯛꯑꯦ ꯑꯗꯨꯗꯒꯤ ꯑꯩꯅ ꯐꯣꯇꯣꯗꯣ ꯊꯥꯈꯤꯕꯅꯦ ꯍꯌꯦꯡ ꯌꯥꯔꯗꯤ ꯃꯥꯏ ꯍꯥꯏꯖꯔꯛꯆꯅꯤꯀꯣ ꯑ ꯑꯩꯈꯣꯏ ꯑꯩꯈꯣꯏ ꯀꯥꯡꯕꯨꯁꯨ ꯍꯪꯗꯤ ꯍꯪꯗ꯭ꯔꯤ ꯑꯩ ꯅꯪꯉꯣꯟꯗꯁꯨ ꯍꯪ ꯑꯗꯒꯤ ꯀꯩꯅꯣꯗꯨꯁꯨ ꯍꯪꯗ꯭ꯔꯤ ꯃꯉꯣꯟꯗ ꯍꯥꯏꯐꯦꯠꯇꯪ ꯉꯥꯔꯥꯡ ꯁꯨꯝ ꯋꯥꯔꯤ ꯁꯥꯟꯅꯕꯗꯨꯗ ꯍꯥꯏꯕ ꯈꯛꯇꯅꯤ
ꯍꯣꯏ ꯑꯗꯨꯝ ꯑꯩꯈꯣꯏ ꯀꯥꯡꯕꯨ ꯍꯥꯏꯁꯦ ꯑꯃꯗꯤ ꯃꯥꯗꯤ ꯑꯦꯛꯖꯥꯝ ꯂꯩꯕꯅꯤꯅ ꯑꯃꯨꯛ ꯀꯩ ꯍꯥꯏꯅꯤ ꯂꯥꯛꯀꯗꯧꯕꯗꯤ ꯌꯥꯔꯛꯀꯗꯕꯨꯗꯤ ꯃꯥꯟꯗ꯭ꯔꯦ ꯍꯥꯏꯕꯗꯤ ꯊꯑꯣꯏꯅ ꯀꯥꯏꯊꯣꯛꯑ ꯂꯥꯛꯑꯣ ꯍꯥꯏꯕꯗꯤ ꯌꯥꯔꯔꯣꯏꯕꯀꯣ ꯂꯥꯛꯁꯤꯜꯂꯛꯑꯕꯅꯤꯅ ꯑꯗꯨ ꯆꯠꯄ ꯇꯥꯔꯗꯤ ꯑꯩꯈꯣꯏ ꯑꯩꯈꯣꯏ ꯑꯍꯨꯝꯗ ꯑꯗꯨ ꯃꯥꯏ ꯑꯃ ꯇꯥꯔꯅꯤ ꯑꯩꯈꯣꯏ ꯑꯍꯨꯝꯁꯤꯁꯨ ꯑꯃꯨꯛ ꯁꯪꯕ ꯁꯪꯗꯕ ꯂꯩꯗꯣꯏꯅꯤ ꯗꯣ ꯅꯪꯅ ꯑꯃꯛ ꯈꯔ ꯉꯟꯅ ꯆꯠ ꯅꯤꯡꯒꯅꯤ ꯑꯗꯨꯀꯥꯟꯗ ꯑꯃꯨꯛ ꯑꯃꯗꯨꯅ ꯑꯃꯨꯛ ꯂꯥꯛꯈꯤꯔꯣꯏ ꯑꯗꯨꯝ ꯇꯥꯟꯖꯥꯁꯦ ꯑꯗꯨꯝ ꯑꯃꯁꯨ ꯑꯃꯁꯨ ꯑꯗꯨꯝ ꯆꯥꯟꯅꯗꯕꯗꯣ ꯑꯗꯨꯃꯥꯏꯅ ꯇꯧꯗꯣꯏꯅꯤ ꯀꯃꯥꯏꯅ ꯇꯧꯗꯣꯏꯅꯣ ꯈꯪꯗꯦ
ꯍꯣꯏ ꯑꯗꯨꯅꯦ ꯑꯩꯅ ꯍꯥꯏꯁꯦ ꯑꯗꯣ ꯑꯩꯅ ꯁꯨꯇꯤ ꯂꯩꯕ ꯀꯥꯟꯗ ꯌꯦꯡꯉꯨꯗꯤ ꯍꯥꯏꯒꯤꯈꯤꯕꯅꯦ ꯃꯥꯗꯣ ꯑꯣꯏꯗꯤ ꯑꯣꯏꯗꯧꯗꯤ ꯃꯥꯟꯗꯦ ꯍꯥꯏꯗꯤ ꯑꯃꯗꯨꯁꯨ ꯀ꯭ꯦꯅꯤꯛꯇꯤ ꯑꯗꯨꯝ ꯍꯥꯡꯅꯤꯡꯉꯤꯗꯅꯀꯣ ꯑꯗꯨꯃꯥꯏꯅ ꯑꯣꯏꯕꯅꯤꯅ ꯀꯩꯁꯨ ꯑꯣꯏꯗꯧꯗꯤ ꯃꯥꯟꯗꯦ ꯑꯗꯨ ꯑꯣꯏꯔꯒꯗꯤ ꯃꯥ ꯑꯃꯗꯨꯅ ꯀꯥꯅꯤꯡꯉꯝꯃꯒꯗꯤ ꯃꯥꯁꯨ ꯍꯥꯏꯕꯒꯤꯅꯦꯕ ꯆꯥꯟꯁꯇꯨ ꯐꯪꯉꯒꯗꯤ ꯍꯥꯏꯕꯒꯤꯅꯦ ꯃꯥꯁꯨ ꯀꯥꯅꯤꯡꯕꯒꯤꯅꯦꯕꯀꯣ ꯑꯗꯨꯒꯤꯅꯦꯕ ꯑꯗꯨ ꯑꯩ ꯍꯪꯗꯤ ꯍꯪꯒꯦ ꯁꯨꯡꯅꯥꯀꯟꯒꯤ ꯑꯃ ꯄꯔꯤꯈꯥ ꯂꯩ ꯍꯥꯏꯕꯗꯨ ꯍꯣꯏ ꯃꯥ ꯈꯔꯗꯤ ꯋꯥꯠꯇꯤ ꯋꯥꯠꯂꯤ ꯊꯥ ꯑꯃ ꯍꯦꯟꯅꯗꯤ ꯋꯥꯠꯂꯤꯗꯅꯀꯣ ꯑꯗꯨ ꯃꯥꯅ ꯀꯥꯅꯤꯡꯕ ꯑꯣꯏꯇꯥꯥꯔꯒꯗꯤ ꯍꯪꯒꯦ ꯑꯗꯣ ꯀꯥꯅꯤꯡꯗ꯭ꯔꯕ ꯕꯨꯗꯤ ꯐꯔꯦꯀꯣ ꯑꯣ ꯀꯩꯁꯨ ꯌꯥꯝ ꯀꯨꯏꯒꯗꯕꯗꯤ ꯅꯠꯇꯦꯗ ꯑꯩꯈꯣꯏ ꯅꯍꯥꯟ ꯀꯥꯕꯗꯣ ꯄꯨꯡ ꯃꯉꯥ ꯑꯗꯨ꯭ꯋꯥꯏꯗ ꯀꯥꯔꯒ ꯑꯗꯨꯒ ꯑꯗꯨꯝ ꯄꯨꯡ ꯇꯔꯨꯛ ꯇꯔꯦꯠ ꯅꯤꯄꯥꯜ ꯑꯗꯨꯋꯥꯏꯗ ꯑꯗꯨꯝ ꯍꯜꯂꯛꯄ ꯑꯗꯨꯁꯨ ꯃꯔꯛꯇ ꯄꯣꯊꯥ ꯄꯣꯊꯥ ꯄꯣꯊꯥ ꯆꯠꯂꯤꯅꯦ ꯑꯗꯨꯗꯣ ꯃꯥꯅ ꯑꯃꯗꯨꯅ ꯍꯥꯏꯕ ꯀꯥꯟꯗꯗꯤ ꯅꯨꯡꯅ ꯍꯥꯏꯕ ꯀꯥꯟꯗꯗꯤ ꯆꯥꯅꯕ ꯈꯤꯇꯪ ꯄꯣꯛꯒꯦꯁꯦ ꯈꯣꯠꯁꯦ ꯆꯠꯂꯗꯤ ꯈꯣꯠꯂꯗꯤꯅ ꯍꯥꯏ ꯆꯥꯕꯕꯨꯗꯤ ꯅꯨꯡꯉꯥꯏꯅꯦꯕ ꯑꯗꯨꯝ ꯃꯊꯛꯀꯤꯗꯨꯗ ꯄ꯭ꯂꯦꯟ ꯖꯒꯥ ꯑꯗꯨꯝ ꯂꯩꯕꯅꯤꯅꯀꯣ
ꯍꯣꯏ ꯍꯣꯏ ꯌꯦꯡꯉꯁꯤ ꯑꯗꯨꯃꯥꯏꯅ ꯍꯣꯏ ꯃꯥꯅ ꯑꯃꯗ ꯑꯗꯨꯝ ꯊꯣꯂꯛꯄꯕꯨꯗꯤ ꯌꯥꯏꯗ ꯃꯣꯏꯗꯤ ꯊꯥꯒꯗꯣꯏꯔꯤꯁꯦ ꯑꯥꯒꯁꯀꯤ ꯀꯨꯟꯊ꯭ꯔꯥ ꯃꯥꯊꯣꯏꯗꯅꯦꯕ ꯋꯥꯠꯇꯤ ꯋꯥꯠꯂꯤꯕꯀꯣ ꯊꯥ ꯑꯅꯤ ꯃꯈꯥꯏ ꯑꯍꯨꯝꯒꯤ ꯃꯌꯥꯕꯨ ꯂꯩꯕꯨ ꯂꯩꯔꯤꯗ ꯑꯗꯨꯝ ꯍꯣꯏ ꯑꯗꯨ ꯃꯥꯕꯨꯗꯤ ꯑꯗꯨꯝ ꯈꯔ ꯀꯩꯅꯣ ꯇꯧ ꯍꯣꯠꯅꯅꯤꯡꯕꯅꯤꯅ ꯑꯗꯨꯝ ꯀꯃꯤꯟꯅ ꯌꯥꯔꯣꯏ ꯍꯥꯏꯔꯗꯤ ꯑꯩꯈꯣꯏꯅ ꯌꯥꯗꯕ ꯌꯥꯔꯣꯏ ꯈꯣꯠꯂꯣꯏꯁꯨ ꯍꯥꯏꯗꯤꯂꯨꯕ ꯌꯥꯕ ꯅꯠꯇꯦ ꯑꯗꯨ ꯆꯠꯂꯗꯤꯀꯣ ꯑꯌꯨꯛꯀꯨꯝꯕ ꯉꯟꯇꯥ ꯆꯠꯈꯤꯕꯅꯗꯤ ꯐꯗꯧ ꯃꯥꯜꯂꯦ ꯀꯩꯀꯩ ꯈꯔ ꯆꯥꯅꯕ ꯈꯣꯠꯅꯕ ꯄꯨꯔꯒ
ꯎꯝ ꯍꯣꯏ ꯑꯗꯨꯃꯥꯏꯅ ꯍꯥꯏꯕꯅꯦ ꯑꯩꯅꯁꯨ ꯆꯠꯄꯗꯣ ꯄꯨꯡ ꯃꯔꯤ ꯃꯈꯥꯏꯗꯩ ꯆꯠꯄꯗꯣ ꯆꯞ ꯆꯥꯏ ꯍꯧꯖꯤꯛꯇꯤ ꯄꯨꯡꯉꯥꯡ ꯉꯥꯜꯂꯦꯗꯅꯀꯣ ꯃꯔꯤ ꯇꯥꯕ ꯀꯥꯟꯗ ꯑꯗꯨꯅ ꯅꯍꯥꯟ ꯑꯩꯈꯣꯏ ꯆꯠꯄꯗꯨꯁꯨ ꯄꯨꯡ ꯃꯔꯤ ꯃꯈꯥꯏꯗ ꯆꯞ ꯆꯥꯕꯅꯤꯅ ꯑꯗꯨꯅ ꯅꯨꯡꯉꯥꯏ ꯑꯗꯨꯅ ꯀꯥꯕꯗꯨꯁꯨ ꯍꯥꯏꯗꯤ ꯀꯩꯅꯣ ꯇꯧꯕ ꯌꯥꯝ ꯊꯦꯡꯊꯕꯗꯨꯁꯨ ꯅꯨꯡꯉꯥꯏꯇꯦ ꯅꯨꯡꯁꯥ ꯁꯥꯒꯠꯂꯛꯀꯥꯟꯗ ꯀꯥꯕ ꯍꯥꯏꯁꯤꯐꯥꯎ ꯅꯨꯡꯉꯥꯏꯇꯦꯗꯅꯀꯣ ꯑꯗꯨꯗ ꯉꯜꯂꯤꯉꯩ ꯀꯥꯕꯗꯨꯗꯤ ꯌꯥꯝ ꯅꯨꯡꯉꯥꯏ ꯈꯣꯠꯂꯦꯅ ꯃꯉꯣꯟꯗ ꯍꯥꯏꯈꯤꯕꯅꯦ ꯑꯗꯣ ꯉꯁꯤꯗꯤ ꯀꯥꯏ ꯀꯥꯏ ꯆꯠꯂꯨꯗ꯭ꯔꯕ ꯌꯨꯝꯗ ꯑꯗꯨꯝ ꯂꯩꯔꯕ ꯀꯃꯥꯏꯅ ꯇꯧꯒꯦꯅ
ꯍꯣꯏ ꯌꯨꯝꯗ ꯑꯗꯨꯝ ꯂꯩꯔꯦ ꯑꯩ ꯊꯝꯃꯒꯦ ꯑꯃꯨꯛ
ꯍ ꯍ ꯍ ꯑꯩ ꯊꯝꯃꯒꯦ ꯊꯝꯃꯛ ꯎꯝ
ꯎꯝ